ꯍꯜꯂꯣ ꯑꯧ ꯉꯥꯏꯔꯤꯕ꯭ꯔꯣ
ꯎꯝ ꯅꯨꯡꯉꯥꯏꯔꯦ ꯍꯥꯏꯕ ꯇꯥꯔꯦ ꯅꯣꯏꯗꯤ
ꯍꯣ ꯑꯩꯈꯣꯏꯖꯨ ꯅꯨꯉꯥꯏꯔꯦ
ꯀꯩꯗꯧꯔꯤꯒꯦ
ꯗꯨꯝ ꯇꯨꯝꯃꯒ ꯂꯩꯕꯅꯤ ꯅꯪꯗꯤ
ꯑꯩꯖꯨ ꯑꯗꯨꯃꯥꯏꯅ ꯂꯩꯕꯅꯤ ꯃꯄꯥꯟ ꯊꯣꯛꯅꯕ ꯎꯝ ꯆꯥꯔꯦ ꯅꯣꯏꯗꯤ
ꯆꯥꯗ꯭ꯔꯤꯌꯦ
ꯏꯁ ꯊꯦꯡꯒ꯭ꯔꯦꯍꯦ ꯆꯥꯁꯤꯜꯂꯣ
ꯃꯇꯝ ꯌꯥꯎꯗ꯭ꯔꯤ ꯆꯥꯛꯄꯤꯗ꯭ꯔꯦ
ꯍꯣꯁꯇꯦꯜꯗ ꯂꯩꯕ꯭ꯔꯥ
ꯍꯣꯏ ꯑꯗꯨꯏꯅꯦ ꯉꯥꯏꯔꯝ
ꯑꯁ ꯑꯩꯗꯤ ꯁꯦꯀꯦꯟ ꯔꯥꯎꯟ ꯑꯃꯨꯛꯀꯥ ꯆꯥꯖꯤꯔꯥ ꯍꯥꯏꯅ ꯈꯜꯂꯤꯌꯦ
ꯑꯁ ꯑꯩꯖꯨ ꯌꯨꯝꯗꯥ ꯂꯩꯔꯗꯤ ꯑꯗꯨꯝ ꯆꯥꯕꯅꯦꯕ ꯑꯗꯨ ꯍꯧꯖꯤꯛꯇꯤ ꯍꯣꯁꯇꯦꯜ ꯂꯩꯔꯗꯤ ꯌꯨꯝ ꯅꯤꯡꯁꯤꯡꯕꯅ ꯍꯣꯏ
ꯎꯝ ꯑꯁ ꯐꯩ ꯐꯩ ꯉꯁꯤꯗꯤ ꯁꯟꯗꯦꯅꯤꯅ ꯀꯣꯏꯊꯣꯛꯄ ꯆꯠꯂꯣꯅꯦ
ꯎꯝ ꯗꯨꯕꯨ ꯑꯃꯥ ꯂꯩꯇ꯭ꯔꯥꯗꯤ ꯆꯠꯄ ꯌꯥꯗꯦꯗꯅ
ꯎꯝ ꯑꯗꯨꯃꯥꯏꯅꯗꯤ ꯇꯧꯗꯤ ꯑꯣ ꯇꯧꯗꯤ ꯇꯧꯋꯦ
ꯍꯣꯏ ꯗꯣ ꯍꯣꯔꯦꯟ ꯆꯥꯛ ꯆꯔꯥꯒ ꯆꯠ ꯆꯠꯅꯤꯗ
ꯊꯦꯡꯈ꯭ꯔꯦ ꯍꯧꯖꯤꯛ ꯅꯣꯏ ꯕ꯭ꯔꯦꯛꯐꯥꯁꯀꯨꯝꯕꯗꯤ ꯄꯤꯕ꯭ꯔꯥ
ꯑꯌꯨꯛꯇꯥ ꯄꯤꯗꯤ ꯄꯤꯌꯦ ꯑꯗꯨꯕꯨ ꯍꯩꯅꯥꯗꯦꯕ ꯑꯩꯈꯣꯏ ꯆꯥꯕ ꯌꯥꯗꯦ ꯃꯣꯏ ꯑꯩꯈꯣꯏꯗꯣ
ꯎꯝ
ꯆꯥꯗꯦ ꯍꯩꯅꯗ꯭ꯔꯦ ꯃꯣꯏꯒꯤꯔ ꯑꯈꯣꯏꯒꯤ ꯃꯅꯥꯗꯦ
ꯑꯁ ꯌꯥꯝ ꯀꯩꯅꯣ ꯌꯥꯝ ꯋꯥꯔꯝꯅꯤꯅꯦ ꯆꯥꯛ ꯌꯥꯝ ꯂꯥꯝꯔꯝꯅꯤꯅꯦ ꯑꯗꯨꯗꯤ
ꯌꯥꯝ ꯂꯥꯝꯃꯦ ꯆꯥꯊꯣꯛ ꯆꯥꯊꯣꯛꯑꯗꯤ ꯏꯅꯔꯖꯤꯒ ꯂꯩꯗꯦꯕ ꯗꯨꯏ ꯑꯗꯨꯝ ꯇꯨꯝꯃꯒ
ꯈꯔ ꯅꯛꯒꯗꯤ ꯑꯈꯣꯏ ꯃꯅꯥꯛꯇꯥ ꯒꯨꯝꯕ ꯂꯩꯔꯗꯤ ꯆꯥꯛ ꯊꯤꯕ ꯊꯤꯟꯕ ꯌꯥꯕ
ꯊꯤꯟꯕꯤꯔꯣ
ꯑꯗꯨꯅ ꯂꯥꯞꯅꯕꯒꯤꯅ ꯎꯄꯥꯏ ꯂꯩꯇ꯭ꯔꯦ
ꯎꯝ ꯎꯝ ꯎꯝ ꯍꯧꯖꯤꯛ ꯀꯅꯥ ꯀꯅꯥ ꯂꯩꯔꯤꯕ꯭ꯔꯥ ꯅꯪꯗꯤ
ꯑꯩꯒꯤ ꯃꯔꯨꯞ ꯑꯃꯒ
ꯑꯣ ꯅꯨꯉꯥꯏꯔꯝꯅꯤ ꯅꯣꯏꯇꯤ
ꯑꯣ ꯑꯁ ꯍꯧꯖꯤꯛꯀꯥꯟꯁꯦ ꯅꯨꯡꯉꯥꯏꯃꯟꯗꯅ
ꯅꯨꯉꯥꯏꯌꯣ ꯅꯨꯉꯥꯏꯕꯤꯔꯣ
ꯗꯁ ꯍꯧꯖꯤꯛꯀꯥꯟꯖꯦ ꯊꯕꯛꯁꯨ ꯇꯧꯗꯦ ꯑꯗꯨꯝ ꯆꯥꯔꯒ ꯊꯔꯒ ꯇꯨꯝꯕ ꯈꯇꯅꯤꯅꯦ
ꯍꯨꯝ ꯊꯕꯛ ꯁꯨꯕ ꯌꯥꯗꯕ꯭ꯔꯣ ꯀꯩꯅꯣ
ꯎꯝ ꯊꯕꯛ ꯊꯕꯛꯁ ꯇꯟꯕꯒꯤꯅꯤꯗ
ꯑꯁ
ꯑꯛ ꯂꯥꯏꯔꯤꯛꯁꯨ ꯄꯥꯇꯦ ꯑꯗꯨꯝ ꯐ꯭ꯔꯤꯗ ꯑꯗꯨꯝ ꯂꯩꯕꯅꯤ ꯍꯧꯖꯤꯛꯀꯥꯟ
ꯅꯨꯉꯥꯏ ꯅꯣꯏ ꯄꯨꯟꯁꯤꯁꯤꯗꯤ
ꯎꯝ ꯅꯨꯡꯉꯥꯏꯔꯦ
ꯅꯣꯏꯗꯤ ꯍꯣꯁꯇꯦꯜ ꯂꯩꯕꯅꯤꯅ ꯃꯤ ꯃꯌꯥꯝ ꯂꯩꯔꯝꯅꯤꯅꯦ
ꯃꯤꯌꯥꯝ ꯂꯩꯌꯦ ꯑꯗꯨꯕꯨ ꯀꯥꯗꯤ ꯇꯣꯉꯥꯟ ꯇꯣꯉꯥꯟꯕ
ꯀꯥ ꯑꯃꯗ ꯑꯩꯈꯣꯏ ꯑꯥꯎ ꯃꯤ ꯑꯍꯨꯝꯂꯩꯌꯦ
ꯑꯩꯅ ꯅꯍꯥꯟꯋꯥꯏ ꯂꯩꯔꯛꯄ ꯃꯇꯝꯗ ꯀꯥ ꯑꯃꯗ ꯃꯤ ꯑꯅꯤ ꯑꯅꯤ ꯈꯛꯇ ꯂꯩꯍꯠ ꯂꯩꯍꯜꯂꯦ
ꯎꯝ ꯍꯣꯏ ꯑꯅꯤ ꯑꯍꯨꯝ ꯑꯅꯤ ꯑꯁꯦꯡꯕꯗꯤ ꯑꯅꯤꯅꯦ ꯑꯗꯨꯕꯨ ꯀꯥꯗꯣ ꯁꯨꯗ꯭ꯔꯕꯤ ꯑꯍꯨꯝ ꯑꯍꯨꯝ ꯑꯃꯨꯛ ꯂꯩꯔꯕ
ꯅꯣꯏꯁꯨ ꯅꯣꯏꯁꯨ ꯔꯦꯟ ꯄꯤꯔ ꯂꯩꯕ꯭ꯔꯣ
ꯑꯩ ꯍꯧꯖꯤꯛꯗꯤ ꯔꯦꯟꯗ ꯂꯩꯗꯦꯍꯥꯏ
ꯎꯝ ꯏꯁꯥꯅ__ ꯊꯣꯡꯉꯒ ꯆꯥꯕꯅ ꯍꯥꯎꯕꯅꯦ
ꯎꯝ ꯑꯗꯨ ꯍꯥꯎꯋꯦ ꯑꯩꯁꯨ ꯑꯩꯁꯨ ꯃꯤꯒꯤ ꯍꯣꯁꯇꯦꯜꯗ ꯆꯍꯤ ꯌꯥꯝ ꯂꯩꯔꯒꯦꯕꯀꯣ
ꯑꯥꯎ ꯑꯥꯎ
ꯑꯗꯨꯗ
ꯈꯪꯉꯝꯅꯤ ꯍꯣꯁꯇꯦꯜꯒꯤꯗꯤ
ꯎꯝ ꯂꯣꯏ ꯈꯪꯕꯅꯤ
ꯑꯗꯨ ꯑꯗꯨ ꯈꯣꯏ ꯑꯩꯈꯣꯏ ꯔꯨꯝꯗ ꯂꯩꯗꯤ ꯐꯩꯌꯦꯕ ꯑꯩꯈꯣꯏ ꯔꯨꯝꯒꯤ ꯍꯣꯁ ꯇꯦꯜ ꯗꯤ ꯑꯗꯨꯕꯨ ꯁꯤꯗꯗꯤ ꯀꯣ
ꯎꯝꯍꯨ
ꯈꯣꯏꯒꯤ ꯖꯠ ꯅꯠꯇ꯭ꯔꯦꯕ
ꯑꯥꯡ ꯑꯁ
ꯍꯥꯏꯗꯤ ꯇꯣꯡꯉꯥꯟꯂꯦꯕ ꯃꯣꯏꯒꯤ ꯆꯥꯛ ꯌꯦꯟꯖꯥꯡꯗꯤ ꯁꯤꯟꯇꯥꯛ ꯁꯤꯟꯇꯥꯛ ꯊꯧꯔ
ꯎꯝ ꯈꯪꯉꯦ ꯈꯪꯉꯦ ꯃꯄꯥꯟꯗ ꯃꯄꯥꯟꯗ ꯂꯩ ꯑꯇꯣꯞꯄ ꯃꯐꯝꯗ ꯂꯩꯅꯕ ꯍꯥꯏꯔꯨꯅꯦ ꯑꯗꯨꯗꯤ ꯅꯣꯏꯒꯤ ꯄꯦꯔꯦꯟꯁꯇ
ꯑꯥ ꯑꯗꯨꯕꯨ ꯑꯃ ꯂꯩꯇ꯭ꯔꯗꯤ ꯆꯠꯊꯣꯛ ꯆꯠꯅꯤꯡꯉꯁꯨ ꯌꯥꯗ꯭ꯔꯦ
ꯒꯣꯔꯃꯦꯟ ꯍꯣꯁꯇꯦꯜꯒꯨꯝꯕꯗ ꯂꯩꯕ꯭ꯔꯥ
ꯍꯣꯏ ꯃꯣꯏꯅꯥ ꯁꯄꯣꯟꯁꯔ ꯄꯤꯔꯤꯟ
ꯑꯣ ꯑꯆꯥ ꯑꯆꯥ ꯐꯩ ꯐꯩ
ꯇꯝꯕ ꯃꯇꯝꯗꯗꯤ ꯈꯔ ꯋꯥꯔꯁꯨ ꯈꯥꯡꯒ
ꯍꯣꯏ ꯑꯗꯨ
ꯃꯥꯏ ꯄꯥꯛꯂꯤ ꯐꯥꯎꯗꯤ ꯁꯨꯃꯥꯏꯅ ꯇꯧꯗꯝꯅꯤ
ꯎꯝ ꯈꯪꯗꯦꯗ ꯈꯪꯕ ꯉꯝꯗ꯭ꯔꯦ
ꯍꯣꯔꯦꯟ ꯋꯥꯥꯏ ꯃꯤ ꯑꯣꯏ ꯑꯣꯏꯔꯛꯄ ꯃꯇꯝꯗꯥ ꯑꯩꯁꯨ ꯑꯉꯥꯡ ꯃꯇꯝꯗ ꯁꯨꯃꯥꯏꯅ ꯍꯧꯔꯛꯄꯅꯤ ꯍꯥꯏꯅ
ꯁꯦꯁ
ꯑꯉꯥꯡꯁꯤꯡꯗ ꯇꯝꯅꯕꯀꯣ
ꯎꯝ ꯑꯣ
ꯁꯨꯃꯥꯏꯅ ꯇꯧꯒꯅꯤ
ꯅꯣꯏ ꯀꯔꯤ ꯇꯝꯕ꯭ꯔꯥ ꯃꯦꯗꯤꯀꯦꯜꯒꯨꯝꯕ ꯇꯝꯕ꯭ꯔꯥ
ꯅꯠꯇꯦ
ꯁꯦꯂꯣꯖꯦꯟꯒꯨꯝꯕ ꯇꯧꯕ꯭ꯔꯥ
ꯆꯥꯖꯔ ꯅꯠꯇꯦ ꯀ꯭ꯔꯤꯌꯨ
ꯑꯣ ꯀ꯭ꯔꯤꯎ ꯇꯝ ꯀ꯭ꯔꯤꯎ ꯑꫭꯏꯕ ꯇꯝꯕ
ꯑꯣ ꯑꯗꯨꯒꯃ ꯍꯥꯏꯕ ꯌꯥꯏ ꯍꯥꯏꯕ꯭ꯔꯣ ꯁꯤꯗ
ꯌꯥꯕꯖꯥꯠꯅꯤ ꯅꯨꯡ ꯉꯥꯏꯔꯤ ꯅꯨꯡꯉꯥꯏꯔꯝꯅꯤꯅꯦ ꯑꯗꯨꯗꯤ
ꯗꯨꯝ ꯅꯨꯡꯉꯥꯏꯌꯦ ꯍꯨꯖꯤꯛ ꯍꯥꯎꯗꯤ ꯍꯥꯎꯗ꯭ꯔꯤ ꯑꯗꯨꯝ ꯅꯨꯉꯥꯏꯌꯦ ꯑꯖꯤꯛ ꯍꯧꯖꯤꯛ ꯀꯤꯗꯤ
ꯇꯝꯕꯗꯤ ꯀꯌꯥꯝ ꯀꯌꯥꯝ ꯑꯗꯨ ꯑꯗꯨꯒꯨꯝꯕꯒ ꯇꯝꯕꯗ ꯃꯇꯝ ꯀꯌꯥꯝ ꯂꯧꯕ꯭ꯔꯥ
ꯑꯍꯥꯟꯕꯗ ꯊꯥ ꯑꯅꯤꯒ ꯃꯈꯥꯏꯗꯣ ꯑꯃꯨꯛ ꯃꯟꯗꯣ ꯊꯥꯇꯔꯨꯛ
ꯑꯣ ꯑꯗꯨ ꯃꯊꯛꯇꯗꯤ ꯑꯗꯨ ꯑꯗꯨ ꯇꯝꯕ ꯂꯣꯏꯔꯒ ꯏꯟꯇꯔꯚꯤꯌꯨꯒꯨꯝꯕ ꯆꯠꯄ꯭ꯔꯥ
ꯏꯟꯇꯔꯚꯤꯌꯨ ꯍꯣꯏ ꯊꯥ ꯑꯅꯤ ꯍꯧꯖꯤꯛ ꯂꯣꯏꯣꯔꯗꯤ ꯏꯟꯇꯔꯚꯤꯌꯨ ꯇꯧꯔꯅꯤ ꯏꯟꯇꯔꯚꯤꯌꯨ ꯊꯣꯛꯑꯗꯤ ꯑꯗꯨꯝ ꯊꯕꯛ ꯐꯪꯉꯩ
ꯄ꯭ꯂꯦꯁꯃꯦꯟꯗꯣ ꯑꯗꯨꯝ ꯐꯪꯒꯗꯕꯀꯣ
ꯎꯝ ꯐꯪꯕ ꯅꯦ ꯑꯗꯨꯝ ꯄꯤꯔꯅꯤ
ꯑꯩꯒꯤ ꯃꯔꯨꯞꯁꯨ ꯑꯩꯒꯤ ꯃꯔꯨꯞ ꯑꯗꯨꯨꯃꯥꯏꯅ ꯌꯥꯝ ꯇꯧꯕ ꯂꯩ ꯑꯗꯨ ꯑꯩꯗꯣ ꯑꯥ ꯃꯣꯏꯁꯨ ꯆꯠꯇ꯭ꯔꯦ ꯆꯠꯇ꯭ꯔꯦ ꯍꯣꯏ
ꯀꯔꯝ ꯀꯥꯟꯗ
ꯑꯥ ꯖꯟꯋꯥꯔꯤꯗꯒꯤ ꯆꯠꯈ꯭ꯔꯦ
ꯑꯣ ꯑꯗꯨ ꯃꯅ ꯁꯤꯗꯗꯤ ꯒꫭꯔꯃꯦꯟꯅ ꯀꯣ
ꯎꯝ
ꯄꯤꯕꯅꯦ ꯑꯩꯈꯣꯏ ꯏꯁꯄꯣꯟꯁꯔ ꯇꯕꯤꯕꯅꯦꯕ
ꯑꯩꯒꯤ ꯑꯩꯈꯣꯏꯒꯤ ꯃꯔꯨꯞꯇꯣ ꯍꯧꯖꯤꯛꯇꯤ ꯄ꯭ꯂꯦꯁꯃꯦꯟ ꯐꯪꯉꯝ ꯐꯪꯈ꯭ꯔꯦ ꯍꯥꯏꯅꯤ
ꯈꯪ ꯑꯗꯨ ꯁꯤꯗꯁꯦ ꯂꯥꯏꯟ ꯌꯥꯝ ꯂꯩꯌꯦꯕꯀꯣ ꯑꯦꯀꯣꯔꯗꯤꯡ ꯇꯨ ꯑꯔ ꯑꯦꯀꯦꯄꯕꯦꯂꯤꯇꯤ ꯑ ꯄꯕꯦꯂꯤꯇꯤ ꯃꯣꯏꯅ ꯑꯗꯨꯝ ꯄꯤ ꯍꯥꯏꯌꯦ
ꯇꯝꯕ ꯅꯨꯡꯉꯥꯏꯕ꯭ꯔꯣ ꯑꯗꯨꯒꯨꯝꯕꯗꯣ
ꯁꯤꯅꯨꯡ ꯅꯨꯉꯥꯏꯌꯦ ꯅꯨꯄꯥꯁꯨ ꯂꯩꯌꯦ ꯅꯨꯄꯥꯁꯤꯡꯁꯨ ꯒ꯭ꯔꯥꯎꯟ ꯁ꯭ꯇꯥꯕ ꯒꯨꯝꯕ ꯇꯧꯕ ꯌꯥꯏꯗꯅ ꯃꫭꯏꯁꯨ ꯇꯝꯃꯦ
ꯅꯨꯄꯥꯒꯤꯗꯤ ꯀꯩꯅꯣ ꯑꯥꯞ ꯒ꯭ꯔꯥꯎꯟ ꯁ꯭ꯇꯥꯞ ꯅꯠꯇꯕꯤꯗ ꯑꯇꯣꯞꯄꯗꯤ ꯄꯤꯗꯕ꯭ꯔꯥ
ꯑꯇꯣꯞꯄꯖꯨ ꯂꯩꯌꯦꯅꯦ ꯂꯣꯏꯝ ꯂꯩꯌꯦꯍꯦ
ꯑꯗꯨꯕꯨ ꯑꯈꯣꯏ ꯈꯪꯗꯦ ꯅꯨꯄꯥꯒꯤ ꯌꯥꯝ ꯈꯪ ꯖꯠ ꯖꯠ ꯂꯩꯕꯅꯦ ꯍꯣꯁꯄꯤꯇꯥꯜꯂꯤꯇꯤ ꯍꫭꯇꯦꯜ ꯃꯦꯅꯦꯁꯃꯦꯟ ꯀꯔꯤ ꯀꯔꯥꯗꯨ ꯂꫭꯏ ꯂꯩꯌꯦ
ꯑꯗꯨꯒꯨꯝꯕ ꯇꯧꯒꯗꯕꯗꯣ ꯍꯥꯏꯕꯗꯤ ꯁ꯭ꯄꯤꯀꯤꯡꯁꯦ ꯐ꯭ꯂꯨꯋꯟꯁ ꯑꯣꯏꯗ꯭ꯔꯗꯤ ꯌꯥꯗꯧ ꯃꯥꯟꯗꯦꯀꯣ
ꯍꯣꯏ ꯇꯥꯛꯄꯅꯦꯗ ꯃꫭꯏꯅ ꯈꯣꯏꯖꯨ ꯌꯥꯝ ꯍꯩꯇꯦ ꯑꯗꯨ ꯁꯤꯗ ꯂꯥꯛꯑꯗꯤ ꯃꯣꯏꯅ ꯑꯗꯨꯝ ꯇꯥꯛꯄꯤꯔꯅꯤ
ꯎꯝ ꯅꯪ ꯆꯍꯤ ꯀꯌꯥꯥ ꯑꯥ ꯊꯥ ꯊꯥ ꯀꯌꯥ ꯁꯨꯔꯦ ꯇꯝꯕꯥ
ꯑꯃ ꯈꯛꯇ ꯁꯨꯔꯔꯦ ꯁꯨꯗ꯭ꯔꯤꯌꯦ ꯌꯥꯝ ꯀꯨꯏꯗ꯭ꯔꯤꯌꯦ
ꯇꯨꯋꯦꯞ ꯂꯣꯏꯔꯒ ꯇꯧꯕ꯭ꯔ
ꯑ ꯆꯍꯤ ꯅꯦꯠꯇꯦ ꯊꯥꯅꯦ ꯇꯨꯋꯦꯞ ꯇꯨꯋꯦꯞ ꯇꯦꯞ ꯇꯦꯞ ꯇꯦꯞ ꯇꯨꯋꯦꯞ ꯒ꯭ꯔꯦꯖꯨꯋꯦꯠ ꯁꯨꯗ꯭ꯔꯤꯉꯩꯗ ꯇꯣꯛꯈꯤꯕ ꯑꯗꯨꯒ ꯁꯤꯗ ꯆꯠꯈꯤꯕ
ꯎꯝ ꯐꯩ ꯐꯥꯩ ꯐꯩ ꯅꯁꯥ ꯅꯁꯥꯅ ꯄꯥꯝꯕ ꯂꯥꯏꯟꯗ ꯆꯠꯗꯕꯅꯤꯅꯦ
ꯐꯖꯅ ꯇꯝꯃꯣ ꯇꯝꯍꯧ ꯇꯝꯕ ꯃꯇꯝꯗꯀꯣ ꯄ꯭ꯂꯦꯁꯃꯦꯟ ꯄ꯭ꯂꯦꯁꯃꯦꯟ ꯐꯖꯅ ꯑꯐꯕ ꯐꯪꯅꯕ ꯑꯩꯗꯤ ꯗꯨꯝ ꯂꯩꯗ
ꯇꯝꯕ ꯇꯝꯗ꯭ꯔꯕ꯭ꯔꯣ ꯀꯔꯤ ꯀꯔ ꯐꯥꯎ ꯇꯝꯕ
ꯑꯩꯗꯤ ꯒ꯭ꯔꯦꯖꯨꯑꯌꯦꯁꯟ ꯒ꯭ꯔꯦꯖꯨꯑꯌꯦꯁꯟ ꯂꯣꯏꯔꯒ ꯑꯗꯨꯝ ꯂꯩꯌꯦ
ꯑꯗꯨ ꯑꯣꯏꯔꯗꯤ ꯅꯣꯏꯗꯤ ꯊꯋꯣꯏ ꯐꯪꯉꯦꯗꯅ ꯊꯨꯅ ꯑꯗꯨꯝ ꯆꯠꯂꯣ ꯑꯦꯖꯥꯝ
ꯍꯧꯖꯤꯛꯀꯥꯟꯖꯦ ꯊꯕꯛ ꯐꯪꯗꯕꯖꯦ ꯑꯁ ꯌꯥꯝ ꯐꯥꯒꯤ ꯅꯠꯇꯦꯅꯦ
ꯑꯥ ꯅꯠꯇꯦ ꯑꯗꯨꯕꯨ ꯒ꯭ꯔꯦꯖꯣꯏꯠ ꯂꯣꯏꯔꯗꯤ ꯑꯗꯨꯝ ꯉ ꯈꯤꯇꯪ ꯂꯩꯌꯦ
ꯎꯝ
ꯆꯠꯊꯣꯛꯑꯣ ꯆꯠꯊꯣꯛꯑꯒ ꯐꯪꯉꯣꯔꯣ ꯊꯕꯛ ꯁꯨꯔꯨꯔꯣ ꯅꯣꯏꯗꯤ ꯌꯥꯔꯦ ꯇꯣꯂꯣꯞ ꯆꯥꯎꯔ
ꯈꯪꯗ꯭ꯔꯦꯗ ꯀꯃꯥꯏꯟ ꯇꯧꯗꯣꯏꯅꯣ ꯄꯨꯟꯁꯤꯁꯦ ꯈꯜꯂꯨꯕꯗ ꯋꯥꯖꯩꯅꯦ
ꯑꯦꯁ ꯅꯣꯏꯅꯥ ꯑꯗꯨꯃꯥꯏꯟ ꯇꯧꯔꯗꯤ ꯑꯈꯣꯏꯗꯤ
ꯍꯥꯟꯅꯒ ꯍꯥꯟꯅꯒ ꯃꯥꯟꯅꯗ꯭ꯔꯦꯕꯒꯣ ꯃꯇꯝꯗꯣ
ꯔꯦ ꯃꯅꯥꯗꯔꯦ
ꯑꯗꯨꯝ ꯃꯇꯝꯖꯦ ꯃꯇꯝꯁꯦ ꯑꯗꯨꯝ ꯍꯣꯡ ꯍꯣꯡꯔꯛꯀꯦꯕ
ꯎꯝ ꯑꯗꯨꯗꯗꯤ ꯌꯥꯝ ꯁꯥꯔꯝꯅꯤ ꯁꯥꯕ꯭ꯔꯣ
ꯑꯁ ꯌꯥꯝ ꯁꯥꯏꯅꯦ
ꯅꯣꯏꯗꯗꯤ ꯈꯨꯨꯁꯥ ꯑꯃ ꯈ꯭ꯋꯥꯏꯗꯒꯤ ꯁꯥꯕꯗꯣ ꯍꯣꯟꯗ꯭ꯔ ꯃꯃꯤꯡ ꯆꯠ ꯑꯗ ꯈ꯭ꯋꯥꯏꯗꯒꯤ ꯁꯥꯕ ꯃꯃꯤꯡ ꯆꯠꯄꯗꯧ
ꯑꯥ
ꯑꯗꯨꯗꯤ ꯅꯦꯕ ꯂꯩꯔꯤꯁꯦ
ꯑꯁ ꯑꯁ ꯑꯗꯨꯗꯤ ꯃꯆꯨꯗꯤ ꯐꯖꯔꯝꯅꯤꯅꯦ ꯑꯗꯨꯗꯤ
ꯍꯦꯍꯤ ꯃꯆꯨꯒꯤ ꯈꯟꯗ꯭ꯔꯦ ꯀꯥꯟꯅꯥꯗ꯭ꯔꯦ ꯃꯆꯨꯒꯤ ꯈꯨꯁꯥ ꯑꯃ
ꯎꯝ ꯗꯨ ꯗꯨ ꯉꯝꯕ ꯃꯐꯝꯗ ꯂꯩꯔꯗꯤ ꯁꯟꯁꯀ꯭ꯔꯤꯟ ꯁꯟꯁꯀ꯭ꯔꯤꯟ ꯂꯧꯎꯀꯣ ꯅꯠꯇ꯭ꯔꯗꯤ ꯂꯣꯏꯅ ꯕꯥꯔ ꯆꯠꯄꯅꯤꯗ
ꯎꯝ ꯎꯝ ꯁꯥꯏꯌꯦ ꯁꯥꯏꯌꯦ ꯐꯦꯟꯒ ꯀꯔꯤ ꯀꯥꯏ ꯂꯩꯍꯧꯗ꯭ꯔꯗꯤ ꯂꯩꯐꯝ ꯈꯪꯗ꯭ꯔꯦ
ꯎꯝ ꯅꯣꯏ ꯅꯣꯏꯗꯤ ꯅꯣꯏ ꯌꯨꯝꯗꯤ ꯇꯝꯄꯥꯛꯗꯒꯤ ꯇꯝ ꯄꯥꯛꯗꯒꯔ ꯅꯠꯇ꯭ꯔꯒ ꯆꯤꯡꯗꯒꯤꯔ ꯆꯤꯡꯗ
ꯎꯝ
ꯎꯝ ꯑꯩꯁꯨ ꯆꯤꯡꯗꯒꯤ ꯍꯧꯔꯛꯄꯅꯦ
ꯎꯝ ꯆꯤꯡ ꯅꯠꯇ꯭ꯔꯦ
ꯐꯩꯗꯀꯣ ꯆꯤꯡꯒꯤ ꯂꯥꯏꯄ ꯏꯁꯇꯥꯏꯜꯖꯤꯅꯦ
ꯆꯤꯡꯒꯤꯅꯦ ꯀꯥꯏꯗꯩ ꯐꯥꯏꯌꯦ ꯑꯩꯗꯤ ꯌꯨꯝ ꯍꯟꯅꯤꯡꯕ ꯁꯤꯗꯣꯔꯦ
ꯌꯨꯝ ꯌꯨꯝ ꯑꯩꯁꯨ ꯊꯥꯗꯣꯛꯄ ꯀꯨꯏ ꯌꯨꯃꯨꯛ ꯀꯥꯟꯗ ꯆꯥꯅꯤꯡꯈ꯭ꯔꯕꯅꯤ
ꯎꯝ
ꯌꯨꯝ ꯆꯠꯇꯕ ꯑꯃꯨꯛꯀ ꯀꯨꯏꯈ꯭ꯔꯦ
ꯎꯝ ꯆꯠꯄ ꯌꯥꯅꯤꯅꯥ ꯅꯂꯛꯄ꯭ꯔꯣ
ꯌꯥꯝ ꯅꯨꯃꯤꯠ ꯑꯃꯗ ꯆꯠꯂꯗꯤ ꯑꯗꯨꯝ ꯊꯨꯡꯉꯤꯗ ꯅꯨꯃꯤꯠ ꯑꯃꯗ
ꯌꯥꯏ ꯑꯗꯨꯗꯤ ꯆꯠꯄ ꯌꯥꯏ ꯑꯈꯣꯏ ꯑꯗꯨ ꯑꯩꯈꯣꯏꯗꯤ ꯍꯧꯖꯤꯛ ꯁꯤꯗ ꯂꯩ ꯅꯨꯃꯤꯠ ꯑꯅꯟ ꯅꯨꯃꯤꯠ ꯑꯉꯥꯡꯅ ꯁꯨꯔꯔꯣꯏꯗꯧꯏꯅꯦ
ꯃꯥꯔ ꯅꯣꯏ ꯈꯔꯥ ꯂꯞꯇ꯭ꯔꯣ
ꯎꯝ ꯃꯣꯠꯄꯅꯦ ꯑꯗꯨꯗ ꯂꯥꯛꯑꯗꯤ ꯅꯨꯃꯤꯠ ꯑꯃꯗ ꯌꯥꯎꯔꯅꯤ ꯑꯗꯨ ꯁꯤꯗꯗꯤ ꯁꯤꯔꯤꯗꯤ ꯌꯧꯔꯔꯣꯏ
ꯍꯧꯖꯤꯛꯀꯥꯟꯁꯦ ꯂꯝꯕꯤ ꯊꯣꯡꯁꯨ ꯐꯠꯇꯕꯒꯤꯀꯣ ꯂꯦꯟꯁ꯭ꯂꯥꯏꯠꯂ ꯀꯔꯤ ꯈꯔ ꯌꯥꯝ ꯇꯥꯏꯕ ꯆꯠꯄꯁꯨ ꯔꯤꯁꯀꯤ ꯑꯣꯏꯌꯦ ꯑꯗꯨꯒꯤ ꯄꯥꯛ ꯆꯠꯇꯕꯅꯤ ꯌꯥꯝ ꯏꯃꯥꯔꯖꯦꯟꯁꯤ ꯑꯣꯏꯗ꯭ꯔꯗꯤꯀꯣ ꯆꯠꯊꯣꯛ ꯆꯠꯁꯤꯟꯁꯦ ꯇꯧꯗꯦ
ꯅꯣꯡꯁꯨ ꯆꯨꯅꯤꯡ ꯀꯥꯟꯅꯗ ꯍꯦꯛ ꯆꯨ ꯁꯨꯅꯤꯡꯔꯒ ꯇꯔꯗꯤ ꯗꯔꯦꯛ ꯂꯥꯎ ꯐꯥꯅ ꯁꯨꯔꯕ ꯃꯁꯥꯏꯌꯦꯑꯦ ꯗꯨꯝ ꯇꯥꯕꯅꯦ
ꯑꯣ ꯑꯗꯨꯃꯥꯏꯅ ꯇꯧꯋꯦ ꯍꯧꯖꯤꯛꯀꯥꯟ
ꯂꯕꯤ ꯀ ꯐꯠꯇꯗꯤ ꯀꯤꯌꯦ ꯁꯇꯁꯨ ꯌꯥꯏꯌꯦ
ꯂꯝꯕꯤꯁꯤꯅꯅꯤꯅꯦ ꯕꯦꯔꯥ ꯀꯥꯔꯤꯁꯦ
ꯎꯝ
ꯒꯥꯔꯤ ꯀꯔꯤ ꯀꯩꯅꯣ ꯒꯥꯔꯤꯁꯨ ꯌꯥꯝ ꯆꯠꯄꯅꯤꯅꯀꯣ ꯄꯣꯠ ꯄꯨꯕ ꯒꯥꯔꯤ ꯌꯥꯝ ꯆꯠ ꯆꯄꯅꯤꯅ ꯂꯝꯕꯤꯁꯦ ꯌꯥꯝ ꯀꯩꯅꯣ ꯇꯧꯋꯤ